ꯉꯁꯤꯒꯤ ꯃꯤ ꯌꯥꯝ ꯁꯥꯟꯅꯕꯤꯔꯕ ꯑꯁꯤ ꯃꯤ ꯀꯌ ꯁꯥꯟꯅꯔꯒꯦ ꯑꯥ ꯉꯥꯁꯤꯒꯤ ꯃꯤ ꯀꯌꯥꯝ ꯋꯥꯔꯤ ꯁꯥꯟꯅꯔꯒꯦ
ꯃꯁꯤꯒꯤ ꯀꯅꯥꯝ ꯁꯥꯟꯅꯗ꯭ꯔꯤ
ꯏꯁ ꯅꯣꯏ ꯅꯆꯤꯜ ꯏꯅꯥꯎꯗꯨꯒ ꯐꯅꯌꯥꯝ ꯁꯥꯟꯅꯕ ꯌꯥꯏ ꯀꯩꯅꯣ
ꯆꯤꯆꯦꯁꯨ ꯌꯥꯔꯦ ꯄꯦꯃꯦꯟ
ꯀꯌꯥ ꯆꯪꯉꯛ ꯑꯕ
ꯆꯪꯗꯤ ꯆꯪꯗ꯭ꯔꯤ ꯃꯥꯏ ꯅꯤꯐꯨ ꯃꯉꯥꯗꯤ ꯄ꯭ꯔꯣꯁꯦꯁ ꯂꯩꯈ꯭ꯔꯦ
ꯂꯨꯄꯥ ꯃꯉꯥ
ꯅꯤꯄꯨꯃꯉꯥ
ꯎꯝ ꯑꯗꯨꯗꯤ ꯏꯕꯥꯏꯒꯤꯁꯨ ꯆꯅꯤꯒ ꯅꯤꯝꯐꯨ ꯃꯔꯤ
ꯎꯝ ꯑꯩꯅ ꯍꯦꯜꯂꯦ ꯍꯦꯜꯂꯦ ꯑꯩꯅ ꯌꯥꯝ
ꯅꯠꯇꯦ ꯃꯥꯒꯤ ꯄꯣꯏꯟꯗꯣ ꯑꯣꯏꯔ ꯃꯥꯜꯂꯦ
ꯑꯗꯣ ꯁꯤꯁꯦ ꯉꯔꯥꯡ ꯁꯥꯟꯅꯕ ꯒꯤꯗꯨꯁꯨ ꯆꯠꯉꯝꯃꯗ꯭ꯔꯣ ꯁꯤꯁꯦ
ꯈꯪꯗꯦ ꯗꯨꯗꯤ
ꯎꯝ
ꯆꯪꯉꯛꯄ ꯆꯪꯉꯛꯇꯕꯗꯤ ꯈꯪꯗꯦ ꯆꯦ ꯅꯥꯎ ꯍꯣꯏꯗꯤ ꯑꯗꯨꯝ ꯌꯥꯗ꯭ꯔꯦ
ꯌꯥꯗꯤ ꯌꯥꯒꯗꯕꯗꯣ ꯃꯤ ꯐꯣꯟ ꯇꯧꯕꯗꯤ ꯌꯥꯗ꯭ꯔꯦ ꯃꯣꯏꯗꯣ
ꯃꯣꯏꯅ ꯇꯧꯕ ꯌꯥꯗꯦ ꯍꯥꯏꯔꯣ
ꯎꯝ ꯃꯣꯏꯅ ꯇꯧꯔꯒ ꯁꯥꯟꯅꯕ ꯌꯥ..... ꯁꯥꯡꯇꯣꯛꯆꯦ ꯊꯠꯇꯤ ꯁꯣꯂ ꯃꯉꯥ ꯃꯉꯥ ꯂꯣꯏꯔꯒꯅꯦ ꯃꯉꯥꯗꯣ ꯇꯔꯥ ꯑꯃꯨꯛ ꯑꯣꯏꯗꯣꯏꯕ ꯇꯔꯥꯗꯣ ꯂꯣꯏꯕꯒ ꯇꯔꯥꯃꯉꯥ ꯑꯃꯨꯛ ꯑꯣꯏꯗꯣꯏꯕ ꯇꯔꯥꯃꯉꯥꯗ ꯂꯣꯏ ꯀꯨꯟ ꯑꯣꯏꯗꯣꯏꯕ ꯀꯨꯟ ꯑꯣꯏꯔꯒ ꯀꯨꯟꯃꯉꯥ ꯑꯣꯏꯔꯛꯇꯣꯏꯕ ꯀꯨꯟꯃꯉꯥ ꯑꯣꯏꯔ ꯀꯨꯟꯊ꯭ꯔꯥ ꯑꯣꯏꯔꯗꯣꯏꯕ
ꯎ
ꯑꯩꯅ ꯄꯥꯏꯅꯒꯦꯁꯨ ꯑꯝꯇ ꯌꯥꯔꯛꯇꯦ ꯌꯦꯡꯉꯣ ꯄꯨꯔꯛꯑꯣꯕꯣ ꯄꯨꯔꯛꯇꯦ
ꯏꯁ ꯃꯣꯏ ꯀꯅꯥ ꯀꯅꯥꯒꯤ ꯕꯦꯡꯃꯦꯟꯗꯨꯕ
ꯃꯣꯏꯒꯤ ꯕꯦꯡ ꯂꯩ ꯍꯥꯏꯌꯦ ꯑꯦꯌꯇꯦꯜ ꯕꯦꯡ
ꯑꯩꯁ ꯏꯌꯔꯇꯦꯜ ꯕꯦꯡꯗꯨ ꯑꯩꯁꯨ ꯏꯌꯔꯇꯦꯜ ꯕꯦꯡꯅꯤ ꯀꯩꯅꯣ
ꯌꯥꯗ꯭ꯔꯣ
ꯑꯦ ꯅꯍꯥꯟꯒꯤꯗꯨ ꯌꯥꯕ꯭ꯔꯥ ꯍꯥꯏꯖꯦ
ꯌꯥꯗ꯭ꯔꯥ ꯌꯥꯗ꯭ꯔꯒꯅ ꯑꯩꯒꯤ ꯑꯣꯏꯅ ꯍꯥꯞꯆꯟꯂꯁꯨ ꯌꯥꯏꯗꯅ
ꯏꯁ ꯃꯤ ꯑꯅꯤ ꯍꯥꯞꯄ ꯌꯥꯏ ꯍꯥꯏꯕ꯭ꯔꯥ ꯍꯥꯏꯁꯦ
ꯑꯩꯒꯤ ꯑꯦꯀꯥꯟꯠꯇ ꯖꯤꯄꯦ ꯄꯥꯏꯁꯦ ꯑꯦꯀꯥꯟꯠꯇ ꯑꯅꯤꯅꯦ
ꯑꯣ ꯑꯣ ꯍꯥꯞꯆꯤꯜꯂꯨ ꯀꯩꯗꯧꯔꯒꯦ ꯄꯪꯍꯥꯞ ꯄꯪꯍꯥꯥꯞꯇ
ꯑꯗꯨ ꯌꯦꯡꯕꯤꯒꯦ ꯍꯥꯏꯕꯅꯦ ꯌꯥꯔꯝꯕ ꯌꯥꯏꯌꯦ ꯈꯟꯕ ꯑꯩꯅ ꯑꯩꯁꯨ ꯋꯥꯔꯤ ꯁꯥꯟꯅꯔꯤꯁꯦ ꯑꯌꯥꯝꯅ ꯃꯣꯏ ꯐꯣꯟꯗꯅꯦꯕ
ꯎꯝ
ꯅꯪ ꯐꯪꯏ ꯁꯥꯟꯅꯕ ꯌꯥꯗꯦ ꯆꯔꯥ ꯍꯣꯏꯁꯨ ꯁꯥꯟꯅꯒꯦ ꯌꯥꯗꯦ
ꯑꯗꯣ ꯃꯥꯒꯤ ꯀꯥꯟꯗꯗꯤ ꯁꯥꯟꯅꯁꯤ ꯁꯥꯟꯅꯁꯤ ꯍꯥꯏꯗ꯭ꯔꯣ
ꯃꯥꯒꯤ ꯄꯩꯁꯥ ꯆꯪꯉꯛꯑꯣꯔꯣꯏꯗꯕ꯭ꯔꯥ ꯈꯪꯗꯦ ꯕꯤꯠ ꯂꯩꯇꯦ ꯆꯪꯉꯛꯑꯔꯣꯏꯗꯕꯣꯏ ꯈꯟꯗ꯭ꯔꯣꯀꯦ ꯑꯩꯁꯨ ꯌꯥꯗꯦ
ꯑꯗꯨꯒꯤ ꯑꯣꯏꯔꯝꯒꯅꯤ
ꯆꯤꯟ ꯊꯤꯔꯦꯍꯦ ꯑꯗꯨꯒꯤꯔꯥ ꯑꯗꯨꯒꯤ ꯅꯠꯇꯕ꯭ꯔ ꯅꯪ ꯅꯪꯁꯨ ꯌꯥꯗ꯭ꯔꯗꯤ ꯌꯨꯝꯁꯨ ꯌꯥꯕ꯭ꯔꯥ ꯍꯥꯏꯁꯦ
ꯑꯩꯗꯣ ꯑꯃꯨꯛ ꯊꯕꯛ ꯆꯠꯄꯅꯤꯗꯅ
ꯏꯇꯩꯒꯤ ꯌꯥꯈ꯭ꯔꯕꯣ
ꯈꯪꯗꯦꯍꯦ
ꯎꯝ ꯀꯥꯟꯅꯔꯗꯤ ꯄꯨꯂꯞ ꯀꯥꯟꯅꯃꯤꯟꯅꯅꯤ
ꯑꯩ ꯉꯁꯤ ꯊꯕꯛꯀ ꯆꯠꯇꯦꯗ
ꯅꯃꯥꯅ ꯅꯪ ꯈꯣꯏꯔꯣꯝꯗ ꯍꯥꯏꯕ꯭ꯔꯣ ꯂꯧꯋꯦꯕ ꯑꯗꯨꯝ ꯍꯥꯏꯔꯛꯀꯅꯤꯗ
ꯑꯁ ꯈꯣꯏꯔꯣꯝꯗ ꯀꯩꯅꯣ ꯍꯥꯄꯨ ꯈꯨꯜꯂꯨꯝꯅꯦꯕ
ꯑꯣ ꯂꯧ ꯎꯕꯒꯤ ꯅꯣꯏꯒꯤ ꯂꯧꯒꯤ
ꯑꯩꯈꯣꯏ ꯆꯥꯍꯣꯢꯒꯤꯅꯤꯗ
ꯑꯣ ꯂꯨꯄꯥ ꯀꯌꯥ ꯐꯪꯉꯛꯑꯒꯦ
ꯑꯩꯈꯣꯏ ꯆꯥꯍꯣꯏꯒꯤ ꯆꯠꯄꯕꯨ ꯀꯩꯅꯣꯅꯦꯍꯦ
ꯑꯣ ꯐ꯭ꯔꯤ ꯔꯣꯝ ꯇꯥꯟ ꯆꯠꯂꯒꯅꯥ ꯅꯥ ꯐ꯭ꯔꯤ ꯇꯜꯂꯦ ꯅꯥ ꯑꯗꯨꯗꯤ
ꯀꯩꯅꯣ
ꯅꯪꯒꯤ